ꯇꯥꯔꯦ ꯇꯥꯔꯦ ꯑꯌꯨꯛꯇꯣ ꯅꯪ ꯌꯥꯝ ꯀꯟꯅ ꯆꯠꯊꯣꯛꯇ꯭ꯔꯗꯤ ꯑꯌꯨꯛ ꯄꯨꯡ ꯃꯥꯄꯟ ꯇꯔꯥ ꯁ꯭ꯋꯥꯏꯗ ꯗꯨꯝ ꯇꯧꯔꯛꯀꯦ
ꯌꯥꯏꯌꯦꯗ ꯍꯥꯏ
ꯎꯝ ꯑꯩꯁꯨ ꯑꯗꯨꯝ ꯑꯥ ꯊꯕꯛꯇꯤ ꯆꯠꯊꯣꯛꯑꯦꯕ ꯅꯨꯡꯗꯤꯟꯗꯗꯤꯀꯣ ꯆꯥꯛ ꯇꯣꯛꯑꯒ ꯅꯨꯡꯗꯥꯡꯗꯅ ꯃꯨꯛ ꯃꯉꯥꯡ ꯇꯨꯏꯁꯟ ꯑꯃꯨꯛ ꯆꯠꯄ ꯑꯌꯨꯛꯅ ꯑꯉꯟꯕꯒ ꯅꯨꯡꯗꯥꯡ
ꯑ꯭ꯁ ꯑꯉꯥꯡ ꯀ꯭ꯂꯥꯁ ꯀꯌꯥ ꯀꯌꯥꯗ ꯀꯩꯅꯣ ꯇꯧꯔꯤꯅꯣ
ꯑꯩꯗꯤ ꯑꯆꯧꯕ ꯑꯦꯂꯚꯦꯟ ꯇꯨꯌꯦꯞ ꯀꯨꯝꯕꯅꯤꯗ
ꯑꯗꯨꯗꯤ ꯅꯪ ꯂꯥꯏꯔꯤꯛ ꯌꯥꯝ ꯍꯩꯔꯝꯒꯅꯤ
ꯑꯁ ꯌꯥꯝ ꯍꯩꯕ ꯅꯠꯇꯦꯗ ꯁꯨꯝ ꯄꯩꯁꯥ ꯇꯥꯜꯂꯤꯕ ꯍꯥꯏꯅꯦ ꯌꯨꯝꯗ ꯍꯥꯏꯕ ꯇꯟ
ꯑꯁ ꯐꯥꯌꯦꯅ ꯑꯗꯨꯗꯤ
ꯑꯉꯥꯡ ꯃꯌꯥꯝ ꯃꯆꯥ ꯃꯆꯥ ꯃꯌꯥꯝ ꯇꯥꯛꯇꯣꯏ ꯁꯔꯨꯛ ꯑꯆꯧꯕ ꯑꯝꯇꯪ ꯑꯌꯨꯛꯇꯪ ꯇꯪ ꯒ ꯅꯨꯃꯤꯗꯥꯡꯗ ꯑꯝꯇꯪꯒ ꯇꯥꯛꯑꯒ ꯑꯗꯨꯝ ꯊꯥꯈꯤ ꯁꯦꯜ ꯊꯨꯝꯒꯤ ꯑꯗꯨꯝ ꯁꯤꯟꯅꯕ ꯌꯥꯅꯕꯅ ꯇꯧ ꯌꯥꯝ ꯇꯥꯛꯑꯗꯤ ꯋꯥꯏꯑꯦꯕꯥ ꯉꯥꯡꯅꯕꯗꯤ ꯎꯝ ꯍꯝ
ꯅꯣꯏꯒꯤ ꯇꯝꯄꯥꯛꯇꯗꯤ ꯑ ꯘ ꯀꯩ ꯀꯩꯅꯣꯒꯤ ꯑꯗꯨꯝ ꯄꯩꯁꯥꯁꯨ ꯈꯔ ꯑꯩꯈꯣꯏ ꯆꯤꯡꯗꯗꯤꯀꯣ ꯑꯉꯥꯡ ꯇꯔꯥ ꯂꯧꯔꯁꯨ ꯆꯥꯡ ꯅꯥꯏꯅ ꯄꯤꯗꯕꯅꯦ ꯇ
ꯍ ꯄꯩꯁꯥꯁꯨ ꯄꯤꯛꯑꯦ ꯑꯗꯒꯤ ꯍꯥꯢꯗꯤ ꯂꯣꯏ ꯈꯪꯅꯕ ꯂꯩꯀꯥꯏꯒꯤꯅꯦꯅꯥ ꯍꯣꯏ ꯎ ꯎꯝ ꯊꯧꯕꯗꯨꯁꯨ ꯅꯨꯡꯉꯥꯏꯇꯕꯅꯦꯕꯀꯣ ꯎꯝ ꯑꯦ ꯍꯦ ꯍꯦ ꯍꯦ ꯍ ꯍ ꯍ ꯑꯍ ꯎꯝ
ꯊꯥꯏꯅ ꯂꯩꯅꯥ ꯑꯃꯔꯛ ꯂꯥꯛꯄ ꯃꯇꯝꯗꯨ ꯑꯗꯨꯗ ꯑꯩꯅ ꯆꯤꯡꯗ ꯂꯩꯔꯒ ꯀꯩꯅꯣ ꯑꯉꯥꯡꯁꯤꯡꯁꯦ ꯂꯩꯀꯥꯏꯒꯤ ꯈꯔ ꯇꯧꯑꯦꯕ
ꯇꯪꯈꯥꯏ ꯍ ꯄꯤꯗꯕ ꯑꯃ ꯑꯩꯁꯨ ꯀꯟꯅ ꯅꯤꯕꯗꯣ ꯑꯃꯨꯛꯀ ꯅꯨꯡꯉꯥꯏꯇꯕ ꯃꯣꯏꯁꯨ ꯑꯩꯈꯣꯏ ꯆꯤꯡꯒꯤꯗꯤ ꯑꯉꯥꯡ ꯌꯥꯝ ꯌꯥꯝ ꯄꯣꯛꯇ꯭ꯔꯥ
ꯎꯝ
ꯑꯗꯨꯒꯤ ꯑꯁ ꯃꯣꯏ ꯃꯤ ꯢ ꯏꯃꯨꯡꯃꯛꯇ ꯃꯔꯤ ꯊꯥꯔꯛꯄ ꯌꯥꯎ ꯍ ꯍ ꯍ ꯑꯗꯨꯗꯤ ꯍ ꯄꯩꯁꯥ ꯀꯃꯥꯏꯅ ꯅꯤꯔꯅꯤ
ꯎꯝ ꯃꯥꯅꯦ ꯂꯩꯇꯦ ꯈꯔ ꯂꯩꯔ ꯄꯤꯒꯦ ꯍꯥꯏꯕꯗꯣ ꯍꯣꯏ ꯍꯥꯏꯕ ꯅꯠꯇꯅ ꯑꯇꯩ ꯍꯥꯏꯅꯤꯡꯉꯥꯏꯁꯨ ꯂꯩꯇꯕꯅꯤꯅꯀꯣ ꯑꯗꯨ ꯋꯥꯅꯕꯅꯤꯅ ꯌꯨꯝ ꯂꯣꯝꯗꯗꯤ ꯎꯝ
ꯅꯣꯏ ꯇꯝꯄꯥꯛꯇ ꯂꯩꯕꯅꯗꯤ ꯍꯦꯟꯅ ꯌꯥꯝꯅ ꯅꯨꯡꯉꯥꯏꯌꯦ ꯍꯥꯏꯕꯗꯤ ꯑꯦ ꯑꯦꯚꯥꯟꯇꯦꯆ ꯍꯥꯏ ꯁꯦꯔ ꯌꯥꯝꯅ ꯆꯥꯡꯗꯣ ꯋꯥꯡꯉꯦꯕꯥ
ꯊꯕꯛ ꯏꯉꯥꯡꯒꯤ ꯑꯣꯏꯔꯦ
ꯍꯥ ꯍꯣꯏ ꯀꯩꯅꯣꯃ ꯂꯧ ꯄꯀꯥꯟꯗ ꯌꯣꯟ ꯊꯣꯛ ꯄ ꯌꯣꯟ ꯁꯤꯟ ꯇꯧꯕ ꯌꯥꯔꯦ ꯈꯣꯏꯗꯤ ꯗꯨꯁꯨ ꯌꯥꯗꯦ
ꯂꯩꯌꯣ ꯄꯩꯁꯥ ꯈꯔ ꯇꯥꯜꯂꯒ ꯇꯝꯗ ꯌꯨꯝ ꯑꯃꯒ ꯂꯩꯔ ꯊꯝꯃꯣ ꯆꯤꯡꯗ ꯑꯃꯨꯛ ꯂꯩꯕ ꯇꯝꯗ ꯑꯃꯨꯛ ꯂꯩꯕ
ꯍꯣꯏ ꯑꯗꯨꯝ ꯂꯩꯔꯤꯅꯦ ꯑꯗꯨꯗ ꯁꯨ ꯢꯃꯥ ꯢꯞ ꯂꯣꯏ ꯂꯩꯕꯅꯤꯅ ꯑꯩꯈꯣꯏꯁꯨ ꯃꯔꯛ ꯃꯔꯛꯇꯗꯤꯀꯣ
ꯎꯝ
ꯆꯠꯂꯦ
ꯇꯝꯒꯤ ꯅꯨꯄꯥ ꯑꯃ ꯊꯤꯔꯒ ꯌꯨꯝ ꯄꯥꯟꯖꯟꯂꯣ
ꯈꯪꯗꯦꯗꯥ ꯍꯩ ꯊꯤꯕ ꯍꯩꯇꯦ
ꯍꯦ ꯍꯦ ꯍꯦ ꯍꯦ ꯍꯦ ꯎꯝ
ꯑꯩꯈꯣꯏꯗꯤ ꯀꯩꯅ ꯀ ꯑꯩꯈꯣꯏꯅ ꯅꯣꯏꯅ ꯇꯧꯕꯒ ꯑꯩꯈꯣꯏꯅ ꯇꯧꯕꯒ ꯇꯣꯉꯥꯟꯕꯅꯤꯅ ꯍꯥꯏꯕꯗꯤ ꯑꯁ ꯌꯥꯝ ꯄꯥꯝꯅꯗ ꯑꯗꯨ ꯅꯣꯏꯅꯁꯨ ꯑꯈꯣꯏꯕꯨꯁꯨ ꯀꯩꯅꯣ ꯑꯗꯨꯃꯥꯏꯟ ꯈꯟꯅꯩꯌꯦꯅꯀꯣ ꯂꯣꯏꯅ ꯗꯨꯝ ꯆꯝꯅ ꯇꯤꯟꯅꯕꯗꯤ ꯀꯩꯁꯨ ꯄꯪ ꯀꯥꯏ ꯀꯥꯏꯗꯦꯕ ꯑꯗꯨꯝ ꯄꯪ ꯇꯤꯟ ꯇꯤꯟꯅꯩꯌꯦꯕ ꯑ ꯑꯁꯦꯡꯕ ꯌꯥꯎꯔꯛꯑꯗꯤ ꯍꯣꯏ ꯃꯥꯟꯅꯗꯞꯅꯤꯅ
ꯌꯥꯅꯕ ꯏꯃꯨꯡ ꯃꯅꯨꯡ ꯍꯦꯛ ꯀꯩꯁꯨ ꯈꯟꯗꯕ ꯏꯃꯨꯡꯖꯨ ꯂꯩꯀꯣ ꯗꯒꯤ ꯅꯨꯡꯉꯥꯏꯅꯗꯕ ꯈꯣꯠꯇꯕ ꯎꯝ ꯌꯨꯝ‌ ꯀꯩ ꯄꯥꯟꯕꯗꯤ ꯐꯖꯅ ꯃꯨꯟꯅ ꯈꯟꯒꯗꯕꯅꯤ
ꯑꯗꯨꯃꯥꯏꯅ ꯇꯧꯕ ꯇꯥꯔꯦ ꯈꯜꯂꯤ ꯀꯟꯅ
ꯅꫭꯏ ꯆꯥꯛ ꯄꯨꯡ ꯀꯌꯥꯗ ꯂꯣꯏꯔꯤꯅꯣ ꯉꯁꯤ ꯆꯥꯛ ꯊꯣꯡꯕ
ꯄꯨꯡ ꯇꯔꯦꯠ ꯃꯈꯥꯏ ꯇꯥꯗ꯭ꯔꯤꯉꯩꯗ ꯑꯗꯨꯝ ꯆꯥꯛ ꯏꯟꯁꯥꯡꯕꯨꯗꯤ ꯑꯗꯨꯝ ꯉꯟꯅ ꯂꫭꯏꯌꯦꯗ ꯍꯥꯏꯕꯗꯤ ꯊꯕꯛ ꯑꯇꯣꯞꯄꯁꯨ
ꯌꯥꯝ ꯏꯪꯉꯖꯨ ꯍꯥꯎꯗꯤ ꯍꯥꯎꯇꯕꯅꯤꯗ
ꯍꯨꯖꯤꯛ ꯆꯥꯛ ꯎꯝ ꯏꯪꯉꯁꯨ ꯍꯥꯎ ꯑꯩꯅ ꯆꯥꯛ ꯄꯥꯛ ꯂꯥꯝꯗꯕ
ꯑꯣ
ꯉꯔꯥꯡꯁꯨ ꯄꯨꯡ ꯑꯃ ꯇꯥꯔꯦ ꯑꯌꯨꯛꯀꯤ ꯆꯥꯔꯤꯗꯣ
ꯑꯁ
ꯆꯠ ꯂꯥꯝꯃꯣ ꯌꯥꯗꯕꯗꯣ ꯈꯪꯕ꯭ꯔ ꯑꯗꯨꯝ ꯊꯜꯂꯒ ꯂꯩꯕꯗꯣ ꯇꯧꯋꯦꯕ ꯍꯥꯏꯗꯤ ꯆꯠꯊꯣꯛ ꯆꯠꯁꯤꯟ ꯇꯧꯗ꯭ꯔꯕꯅꯤꯅꯀꯣ
ꯑꯔꯦ ꯑꯗꯣ ꯀꯔꯤꯀ꯭ꯔꯤꯅꯣ ꯃꯆꯥ ꯁꯤꯜꯂꯅꯤ ꯑꯩꯁꯨ ꯁꯧꯒ꯭ꯔꯤ ꯊꯣꯡꯉꯅꯤ ꯆꯥꯛꯇꯤ ꯌꯥꯝ ꯆꯥꯏꯌꯦꯕ ꯑꯇꯣꯞꯄ ꯊꯣꯡ ꯍꯋꯥꯏꯒ ꯊꯣꯡꯉꯗꯤ ꯆꯥꯗ꯭ꯔꯦꯗ ꯁꯨꯝꯅ ꯁꯨꯝ ꯆꯥꯛ ꯑꯦꯟꯁꯥꯡ ꯊꯣꯡꯉꯦ ꯍꯥꯏꯅꯤꯡꯉꯥꯏꯅꯤ ꯍꯣꯏ ꯇꯝꯗ ꯑꯗꯨꯝ ꯇꯝꯂꯑꯦ ꯇꯥꯕ꯭ꯔꯣ
ꯇꯥꯏ ꯇꯥꯏ ꯇꯥꯔꯕꯣ ꯇꯥꯕ꯭ꯔꯣ
ꯇꯥꯏꯌꯦ ꯇꯥꯏꯌꯦ ꯇꯥꯏ
ꯑꯣ ꯌꯥꯔꯦ
ꯇꯥꯏꯌꯦ
ꯍꯣ ꯍꯣꯏ
ꯅꯪꯗꯤ
ꯇꯥꯏꯌꯦ ꯇꯥꯏꯌꯦ
ꯅꯪꯗꯤ ꯀꯥꯏ ꯀꯥꯏꯗ ꯇꯝ ꯍꯥꯏꯕꯗꯤ ꯑꯗꯨꯝ ꯑ ꯃꯄꯥꯥꯟꯗꯒ ꯇꯝꯕ ꯆꯠꯇꯦ
ꯁꯣꯟ ꯅꯥꯀꯟꯗ ꯑꯦꯛꯖꯥꯝ ꯀꯩ ꯀꯩ ꯊꯥꯔꯒ ꯈꯟꯕ ꯁ꯭ꯀꯨꯜ ꯑꯝꯗ ꯇꯝꯃꯑꯦ ꯑꯃꯥꯏꯅ ꯇꯧꯔꯑꯦ
ꯅꯣ ꯂꯥꯏꯔꯤꯛ ꯍꯥꯏꯕꯖꯨꯀꯣ ꯅꯣꯏꯅꯗꯤ ꯊꯤꯛ ꯍꯦꯟꯕꯅꯦ ꯑꯁꯦꯡꯕꯒꯤ
ꯍꯥꯏꯕꯗꯤ ꯅꯣꯏꯒꯤ ꯀꯩꯅꯣ ꯑꯩꯈꯣꯏꯅ ꯑꯩ ꯑꯈꯣꯏꯕꯨꯁꯨ ꯑꯗꯨꯝ ꯌꯥꯎꯔꯁꯨ ꯑꯈꯣꯏꯅ ꯈꯤꯇꯪ ꯍꯥꯏꯕꯗꯤ ꯃꯔꯛꯇ ꯀꯣ ꯅꯣꯏꯗꯤ ꯑꯌꯥꯝꯕ ꯑꯗꯨꯝ ꯌꯥꯎꯕ ꯃꯥꯜꯂꯦꯕ
ꯈꯪꯗꯦ ꯀꯃꯥꯏ ꯇꯧꯏꯅꯣ ꯑꯗꯨꯝ ꯈꯔ ꯁꯣꯟꯕ ꯂꯩ ꯆꯤꯡꯃꯤꯗꯀꯣ
ꯍꯣꯏ ꯅꯣꯏꯒꯤꯅꯗꯤ ꯑꯦꯗꯚꯥꯟꯇꯦꯖꯁꯨ ꯂꯣꯏ ꯂꯩꯌꯦꯕ ꯁ꯭ꯋꯥꯏꯗꯒꯤꯀꯣ
ꯃꯥꯅꯤ ꯃꯥꯅꯤ
ꯑꯈꯣꯏꯗꯤ ꯆꯤꯡꯗꯒꯤ ꯑꯣꯖꯥꯁꯤꯡꯁꯨ ꯇꯥꯕ ꯑꯣꯖꯥꯁꯤꯡꯁꯨ ꯂꯣꯏꯅ ꯂꯥꯛꯇꯕꯒꯨꯝꯕ ꯇꯧꯕ ꯀꯣ ꯑꯗꯨꯃꯥꯏꯟ ꯇꯧꯕ ꯑꯗꯨꯃꯥꯏꯟ ꯇꯧꯕꯒꯤꯔꯥ ꯈꯪꯗꯦ ꯌꯥꯝ ꯈꯦꯠꯅꯩꯌꯦ
ꯎꯝ ꯑꯩꯁꯨ ꯑꯃ ꯅꯨꯡꯊꯤꯟ ꯅꯨꯡꯗꯥꯡ ꯋꯥꯏꯔꯝꯒꯤ ꯇꯨꯏꯁꯟꯗꯨꯅ ꯆꯤꯡꯒꯤ ꯑꯉꯥꯡꯅꯦꯕꯀꯣ
ꯎꯝ
ꯗꯨ ꯑꯉꯥꯡꯗꯣ ꯈꯤꯇꯪ ꯁꯣꯟꯕ
ꯑꯣ
ꯄꯩꯥꯁꯥꯕꯨꯗꯤ ꯑꯗꯨꯝ ꯆꯥꯎꯕꯀꯣ ꯑꯗꯨꯒ ꯃꯃꯥ ꯃꯄꯥꯅ ꯈꯤꯇꯪꯗꯤ ꯇꯞꯅ ꯑꯣꯏꯔꯁꯨ ꯇꯥꯛꯄꯤꯔꯛꯑꯣ ꯑꯣꯖꯥꯅ ꯑꯗꯨꯃꯥꯏꯅ ꯍꯥꯏꯕ
ꯁꯥꯇ꯭ꯔꯁꯦ ꯑꯈꯣꯏꯗꯤ ꯗꯨꯝ ꯐ ꯁꯣꯜꯂꯛꯑꯁꯨ ꯑꯈꯣꯏꯒꯤ ꯐꯍꯟꯕꯖꯤꯗꯤ ꯑꯈꯣꯏꯒꯤ ꯊꯕꯛꯅꯤꯅꯀꯣ
ꯍꯣꯏ
ꯑꯈꯣꯏꯁꯨ ꯅꯨꯡꯉꯥꯏꯕ ꯑꯩꯈꯣꯏꯟ ꯇꯥꯛꯈ꯭ꯔꯒ ꯍꯩꯒꯤꯕꯗꯣ ꯗꯨꯒꯤ
ꯎꯝ ꯑꯣꯖꯥꯁꯤꯡꯁꯨ ꯌꯥꯝꯅ ꯅꯨꯡꯉꯥꯏ ꯅꯨꯡꯉꯥꯏꯕ ꯌꯥꯝ ꯌꯥꯎꯋꯦꯗ ꯀꯟꯅ ꯇꯝꯕꯤꯕ ꯇꯥꯛꯄꯤꯕꯒꯨꯝꯕꯁꯨ ꯀꯣ
ꯎꯝ ꯀꯣꯏꯕ ꯈꯣꯠꯄꯗꯤ ꯆꯠꯇ꯭ꯔꯕꯣ
ꯍꯧꯖꯤꯛ ꯀꯥꯟꯗꯤ ꯀꯣꯏꯕ ꯑꯈꯣꯏ ꯑꯈꯣꯏ ꯏꯃꯅꯕꯤꯁ ꯏꯃꯥꯟꯅꯕꯤꯁꯤꯡꯅ ꯍꯥꯏꯔꯛꯇ꯭ꯔꯗꯤ ꯆꯠꯇꯦ ꯏꯃꯥꯟꯅꯕꯤ ꯒꯥꯔꯤ ꯂꯩꯕꯤ ꯏꯃꯥꯟꯕꯤ
ꯒꯔꯤ ꯌꯥꯎꯗ꯭ꯔꯗꯤ ꯆꯠꯄ ꯅꯨꯡꯉꯥꯏꯇꯦꯅ ꯒꯥꯔꯤ ꯌꯥꯎꯕꯒꯤ ꯆꯠꯄ ꯋꯥꯅꯦ ꯅꯠꯇ꯭ꯔꯗꯤ ꯆꯠꯇꯦꯗ ꯑꯣꯛꯇꯣ ꯕꯔꯥ ꯑꯣꯏꯅ ꯇꯤꯡꯉꯤ
ꯍ ꯍ ꯍꯥ
ꯒꯥꯔꯤ ꯃꯆꯥꯗꯤ ꯇꯤꯡꯗ꯭ꯔꯦꯅ ꯍꯣꯏ
ꯀꯨꯏꯅ ꯆꯪꯉꯦ ꯑꯣꯇꯣꯗꯒꯨꯝꯕ ꯆꯠꯄꯗꯤꯀꯣ ꯉꯥꯏꯊꯣꯛ ꯉꯥꯏꯁꯤꯟ ꯑꯣꯏꯔꯁꯨ
ꯑꯗꯨꯝ ꯋꯥꯁꯨ ꯏꯃꯥꯟꯅꯕꯤ ꯅꯣꯏꯒꯤꯒꯨꯝꯕ ꯏꯃꯥꯟꯅꯕꯤ ꯖꯤꯡꯗꯣ ꯑꯩꯅ ꯇꯤꯟꯅꯕ ꯐꯪꯕꯁꯦ ꯂꯣꯏꯅ ꯐꯕ ꯉꯥꯛꯇ ꯇꯤꯟꯅꯩꯌꯦꯕꯀꯣ ꯍꯥꯏꯕꯗꯤ ꯑꯩ ꯌꯥꯝꯅ ꯆꯥꯟꯅꯈꯤꯕꯗꯣ
ꯎꯝ
ꯑꯗꯨꯃꯥꯏꯅ ꯑꯣꯏꯌꯦꯕ ꯃꯣꯏ ꯃꯃꯥꯒꯨꯝꯕꯁꯨ ꯃꯣꯏ ꯃꯄꯥꯗꯤ ꯄꯥꯛ ꯈꯪꯗꯦꯀꯣ ꯑꯗꯨ ꯃꯣꯏ ꯃꯃꯥꯒꯨꯝꯕꯁꯨ ꯌꯥꯝꯅ ꯂꯨꯅ ꯇꯤꯟꯅꯕ
ꯑꯣ
ꯌꯥꯝ ꯅꯨꯡꯁꯤꯅ ꯇꯧꯕꯤꯕꯗꯨ ꯑꯣꯏꯌꯦꯕ ꯅꯣꯏ ꯃꯣꯏꯗꯣ ꯌꯨꯝ ꯌꯨꯝꯔꯣꯝ ꯈꯔ ꯆꯤꯟꯕꯒꯤ ꯍꯨꯏꯒꯨꯝꯕ ꯂꯣꯏꯕ ꯅꯨꯡꯉꯥꯏꯇꯦ ꯈꯣꯠꯇꯦ ꯍꯥꯏꯅꯀꯣ ꯑꯗꯨꯒꯨꯝꯕ ꯃꯣꯏꯁꯨ ꯍꯨꯢꯒꯨꯝꯕ ꯄꯣꯛꯑꯗꯤ ꯑꯩꯈꯣꯏ ꯑꯥ ꯑꯩꯈꯣꯏ ꯌꯨꯝꯗ ꯂꯣꯏ ꯂꯤꯅꯦ ꯃꯣꯢꯒꯤ ꯍꯤ ꯗꯨꯗꯤ ꯃꯣꯏꯒꯤ ꯄꯣꯛꯑꯗꯤ ꯃꯣꯏꯁꯨ ꯊꯝꯐꯝ ꯆꯥꯐꯝ ꯈꯪꯗ ꯅꯨꯡꯉꯥꯏꯇꯦ ꯍꯥꯏꯅꯀꯣ ꯑꯗꯨꯏ ꯑꯩꯉꯣꯟꯗ ꯄꯨꯑꯣ ꯅꯣꯏꯗ ꯊꯝꯃꯣ ꯈꯣꯠꯂꯣ ꯍꯥꯏꯅ ꯃꯣꯏ ꯃꯃꯥꯁꯤ ꯑ꯭ꯁ ꯅꯨꯡꯁꯤꯕꯅꯦ ꯗꯨꯝ ꯆꯥꯎꯔꯗꯤ ꯃꯣꯏ ꯃꯃꯥꯁꯦ ꯌꯥꯝ ꯅꯨꯡꯁꯤꯕꯅꯦꯕꯀꯣ ꯐꯣꯇꯣ ꯊꯥꯔꯛꯄꯤꯌꯣ ꯈꯣꯠꯂꯣ ꯍꯥꯢꯅ ꯏꯃꯥ ꯍꯣꯏꯗ ꯐꯣꯟ ꯇꯧꯔꯒ ꯇꯣ ꯊꯥꯕꯣ ꯊꯥꯔꯛꯑꯣ ꯈꯣꯠꯂꯣ ꯍꯥꯏꯅ ꯑꯗꯨꯝ ꯍꯥꯏꯔ ꯂꯩ
ꯑꯩꯈꯣꯏꯅ ꯑꯍꯝ ꯑꯩ ꯍꯧꯖꯤꯛ ꯂꯩꯔꯤ ꯁꯤꯗꯁꯨ ꯀꯩꯅꯣꯗꯤ ꯂꯩꯗ ꯃꯤ ꯌꯥꯝꯅ ꯗꯨꯝ ꯁꯤꯡꯅꯤꯀꯣ ꯂꯩꯐꯝꯁꯤ ꯈꯔ ꯅꯨꯡꯉꯥꯏꯕꯒꯤ
ꯎꯝ ꯎꯝ ꯆꯥꯛ ꯊꯣꯡꯕ ꯍꯧꯔꯕꯣ
ꯆꯥꯛ ꯊꯣꯡꯕ ꯍꯧꯗ꯭ꯔꯤ ꯉꯥꯏꯍꯥꯛ ꯂꯩꯔ ꯊꯣꯡꯉꯅꯤ ꯆꯥꯛꯀꯁꯦ ꯀꯨꯏ ꯀꯨꯢꯔꯦꯗ ꯑꯩꯈꯣꯏꯁꯨ ꯆꯍꯤ ꯇꯔꯥ ꯅꯤꯄꯥꯥꯟꯃꯨꯛ ꯁꯨꯔꯦ ꯆꯥꯛ ꯊꯣꯡꯒꯠꯂꯛꯏꯁꯤ ꯑꯗꯁꯨꯝ ꯂꯩꯔꯒ ꯍꯥ ꯑꯗꯨꯅ ꯇꯜꯂꯛꯑꯕꯅꯤ ꯍꯧꯖꯤꯛꯇꯤ
ꯎꯝ ꯑꯣ ꯏꯊꯟꯗ ꯂꯩꯕꯁꯦ ꯆꯥꯛ ꯆꯪꯗꯕꯅꯦ ꯅꯪꯕꯨ ꯆꯪꯕ꯭ꯔꯣ
ꯎꯝ ꯑꯗꯨꯝ ꯑꯥ ꯆꯠꯊꯣ ꯆꯠꯊꯣꯛ ꯍꯥꯏꯗꯤ ꯊꯕꯛ ꯏꯪꯈꯥꯡ ꯆꯠꯊꯣꯛꯎꯔꯒ ꯗꯨꯝ ꯍꯜꯂ ꯆꯥꯝꯅꯤ ꯈꯔ ꯌꯥꯏ ꯑꯗꯨ ꯁꯨꯝ ꯀꯥ ꯃꯅꯨꯡꯗ ꯂꯩꯁꯜꯂꯒ ꯀꯣ ꯆꯠꯊꯣꯛꯇꯕꯩ ꯆꯥꯕꯁꯤꯗꯤ ꯆꯥꯅꯤꯡꯗꯦꯕ ꯈꯤꯇꯪ ꯆꯥꯔꯒ ꯄꯨꯛ ꯊ ꯊꯟꯒꯠꯂꯦ ꯊꯨꯅ
ꯍꯣꯏ ꯍꯣꯏ ꯍꯣꯏ ꯑꯗꯨꯃꯥꯏ ꯇꯧꯋꯦ ꯑꯩꯁꯨ ꯄꯨꯛ ꯊꯟꯒꯟꯕꯁꯤꯗꯤ
ꯆꯊꯣꯛꯇ꯭ꯔꯁꯨ ꯆꯥꯛ ꯆꯥꯕꯁꯨ ꯃꯇꯝ ꯆꯥꯗꯦꯕ ꯏꯊꯟꯇ ꯂꯩꯔꯗꯤ
ꯎ ꯎꯝ ꯑꯩꯁꯨ ꯄꯨꯛ ꯑꯗꯨꯨꯝ ꯊꯟꯕꯒꯤ ꯀꯩꯅꯣ ꯇꯧꯗꯦ ꯆꯥꯛꯀ ꯑꯥ ꯏꯊꯟꯗ ꯑꯗꯨꯝ ꯆꯥꯔꯗꯤ ꯌꯥꯝ ꯆꯥꯕ ꯉꯝꯗꯦꯕ ꯏꯆꯦ ꯑꯗꯨꯝ ꯆꯥꯃꯤꯟꯅꯔꯗꯤ ꯋꯥꯔꯤ ꯋꯥꯇꯥꯏ ꯁꯥꯞ ꯑꯣ ꯀ꯭ꯔꯤ ꯇꯧꯕ ꯑꯣꯏꯔꯁꯨ ꯊꯣꯡꯉꯤꯕ ꯆꯥꯛꯇꯣ ꯂꯣꯏꯁꯤꯟꯅꯤꯉꯥꯏ ꯍꯣꯠꯅꯩꯌꯦꯕ
ꯑꯗꯨ ꯏꯊꯟ ꯏꯊꯟꯗ ꯆꯥ꯭ꯔꯗꯤ ꯂꯣꯏꯁꯤꯟꯗ꯭ꯔꯁꯨ ꯗꯨꯝ ꯍꯨꯟꯗꯣꯛꯄꯗꯣ
ꯎꯝ ꯀꯦ ꯍꯝ ꯃꯇꯝꯁꯨ ꯀꯩꯅꯣ ꯇꯧꯔꯦ ꯃꯦꯁꯦꯁ ꯇꯤ ꯊꯥꯔꯛꯑꯒꯦꯀꯣ
ꯊꯥꯔꯝꯃꯣ